ꯍꯜꯂꯣ
ꯇꯌꯦ
ꯎꯝ ꯎꯝ ꯇꯥꯔꯕ
ꯑꯥ
ꯑꯗꯣ ꯍꯌꯦꯡꯗꯣ
ꯑꯥ
ꯑꯥ ꯑꯗꯣ ꯅꯪꯅ ꯆꯥꯛꯇꯣ ꯌꯥꯝ ꯊꯦꯡ ꯆꯥꯕ ꯄꯨꯡ ꯌꯥꯝ ꯊꯦꯡꯗꯣꯏꯔꯥ ꯁꯤꯅꯤ
ꯑꯣ ꯑꯗꯨꯗꯤ ꯃꯔꯣꯟ ꯐꯥꯎꯅ ꯌꯥꯏ ꯀꯩꯗꯧꯔꯒꯦ
ꯍꯣ ꯍꯣ ꯍꯣꯏ ꯅꯣꯡ ꯆꯨꯗ꯭ꯔꯒꯗꯤ ꯅꯣꯡ ꯆꯨꯗ꯭ꯔꯒꯕꯨꯗꯤ ꯌꯥꯕ ꯑꯩ ꯍꯥꯏꯁꯦ ꯅꯣꯡ ꯃꯪꯃꯒꯗꯤ ꯅꯨꯃꯤꯠ ꯏꯨꯡ ꯇꯥꯁꯜꯂꯛꯏꯗꯅ
ꯍꯣꯏ ꯅꯪꯅ ꯆꯠꯅꯤꯡꯕ ꯇꯥꯏꯃꯤꯡꯗꯣ ꯅꯪꯅ ꯆꯠꯅꯤꯡꯕ ꯇꯥꯏꯃꯤꯡꯗꯨꯗ ꯑꯗꯨꯝ ꯅꯪ ꯍꯥꯏꯕꯗꯤ ꯑꯩꯅ ꯑꯩ ꯂꯥꯛꯇ꯭ꯔꯒꯁꯨ ꯑꯗꯨꯝ ꯆꯠꯂꯨ ꯀꯩꯁꯨ ꯀꯥꯏꯗꯦꯕ ꯍꯥꯏꯗꯤ ꯑꯩꯅ ꯍꯜꯂꯛꯄ ꯊꯦꯡꯉ ꯑꯗꯨ ꯅꯪꯅ ꯆꯥꯅꯤꯡꯕ ꯑꯣꯏꯔꯒꯗꯤ ꯑꯗꯨꯝ ꯆꯠꯂꯨ ꯀꯩꯁꯨ ꯀꯥꯏꯗꯦꯕ ꯑꯩꯅ ꯃꯥꯟꯅꯔꯒꯗꯤ ꯆꯥꯃꯤꯟꯅꯁꯦ ꯍꯥꯏꯕ ꯑꯥ ꯊꯦꯡꯒꯗꯕ ꯑꯣꯏꯔꯒ
ꯕꯨ ꯑꯣꯏꯔꯗꯤ ꯑꯥ ꯊꯦꯡꯒꯗꯕꯨ ꯑꯣꯏꯔꯒꯅ ꯍꯣꯏ ꯌꯦꯡꯉꯁꯤ ꯑꯗꯨꯃꯥꯏꯅ ꯅ
ꯍꯣꯏ ꯑꯗꯨꯃꯥꯏꯅ ꯇꯧꯁꯦꯕ ꯑꯥ
ꯀꯦ ꯀ ꯍꯌꯦꯡꯒꯤꯨꯝꯁꯦ ꯀꯩꯁ ꯅꯠꯇ꯭ꯔꯣ
ꯍꯌꯦꯡꯁꯨ ꯀꯩꯁꯅꯦ
ꯑꯥ ꯑꯗꯨꯅꯦ ꯑꯩꯅ ꯌꯨꯝꯁꯩ ꯀꯩꯁꯥ ꯅꯨꯃꯤꯠꯇꯨ ꯃꯅꯨꯡꯒꯤꯁꯨ ꯐꯩꯗꯅ ꯁꯨꯝ ꯆꯠꯊꯣꯛꯄꯗꯗꯤ ꯑꯗ ꯁꯣ ꯆꯦꯟꯗꯨꯁꯨ ꯑꯃꯨꯛ ꯆ ꯃꯤꯂꯕ ꯍꯥꯏꯅ ꯑꯗꯨ ꯏꯔꯥꯏ ꯂꯥꯛ ꯊꯦꯡꯊꯈ꯭ꯔꯅꯤ ꯑꯩꯅ ꯍꯌꯦꯡꯁꯦ ꯅꯨꯡ ꯀꯛꯁꯤꯡꯤꯡ ꯆꯨꯗ꯭ꯔꯒꯗꯤ ꯍꯣꯏ ꯅꯪꯒꯤꯗꯨꯅ ꯅꯪꯍꯜꯂꯒꯗꯤ ꯅꯨꯡꯁꯥ ꯌꯥꯝ ꯁꯥꯔꯒꯕꯨꯗꯤ ꯌꯥꯏꯑꯕ ꯆꯠꯁꯦꯕ ꯆꯠꯃꯤꯟꯅꯁꯦꯕ ꯃꯐꯝꯗꯨꯁꯨ ꯑꯩꯁꯨ ꯐꯪ ꯌꯥꯏꯗꯅ ꯎꯝ ꯁꯤꯡꯖꯃꯩ ꯊ꯭ꯔꯤ ꯁꯤꯛꯁꯇꯤ ꯀꯥꯏꯋꯥꯏꯗ
ꯁꯤꯡꯖꯃꯩ ꯊ꯭ꯔꯤ ꯁꯤꯛꯁꯇꯤꯒꯤꯤ ꯂꯤꯤꯡꯒꯤ ꯁꯦꯀꯦꯟ ꯐ꯭ꯂꯣꯔꯗ ꯃꯣꯏ ꯍꯥꯏꯔꯛꯏꯁꯦ
ꯑꯣꯃꯣꯏ ꯌꯦꯦꯁꯤꯁꯤꯇꯤꯒꯦ ꯕꯤꯜꯗꯤꯡ ꯁꯦꯀꯦꯟ ꯐ꯭ꯂꯣꯔꯗ ꯑꯗꯨꯗꯤ ꯏꯔꯥꯏ ꯂꯥꯏ ꯈꯪꯉꯅꯤ ꯀꯩꯅꯣ
ꯑꯗꯨꯨꯡ
ꯁꯤꯡꯖꯃꯩꯗꯗꯤ ꯍꯣꯏ ꯍꯣꯏ ꯑꯗꯨꯗꯤ ꯀꯩꯁꯨ ꯀꯨꯏꯔꯣꯏ ꯑꯗꯨꯗꯤ ꯐꯠꯂꯥꯎ ꯍꯥꯏꯊꯔꯒ ꯅꯪ ꯅꯨꯡꯗꯪ ꯂꯧꯔꯛꯑꯒ ꯈꯨꯗꯣꯡ ꯑꯆꯥꯕ ꯂꯩꯔꯝꯃꯒꯗꯤ ꯂꯧꯁꯤꯜꯂꯛꯑꯒꯗꯤ ꯌꯥꯔꯦ ꯀꯩꯅꯣ
ꯑꯗꯨꯅꯦ ꯍꯥꯏꯁꯦ ꯄꯩꯁꯥꯗꯤ ꯂꯩꯔꯦ
ꯄꯩꯁꯥ ꯀꯌꯥ ꯑꯦꯔꯦꯟꯖ ꯇꯧꯔ ꯊꯝꯃꯕꯅ ꯂꯤꯁꯤꯡ ꯇꯔꯥꯃꯨꯛ ꯊꯝꯃꯕ
ꯄꯩꯁꯥꯗꯤ ꯂꯤꯁꯤꯡ ꯇꯔꯥꯃꯨꯛꯇꯤ ꯂꯩꯔꯦꯕ ꯃꯥ ꯍꯟꯗꯛ ꯃꯣꯏꯒꯤ ꯀꯩꯅꯣꯒꯤ ꯃꯣꯏꯒꯤ ꯣꯔꯣ ꯃꯤꯁꯇꯔꯤꯗꯣ ꯑꯗꯨꯒ ꯃꯥꯒ ꯊꯕꯛ ꯑꯃ ꯂꯧꯔꯒ ꯁꯨꯕꯅꯦꯕ ꯃꯐꯝ ꯑꯃ ꯑꯗꯨꯒꯤ ꯉꯍꯥꯟ ꯨꯝ ꯃꯣꯏꯗꯤ ꯂꯣꯏꯒꯔꯕ ꯂꯨꯄꯥ ꯂꯤꯁꯤꯡ ꯅꯤꯄꯥꯜ ꯅꯤꯄꯥꯟ ꯌꯦꯟꯅꯩꯌꯦ ꯄꯨꯔꯛꯑꯦ ꯊꯝꯃꯤ ꯄꯩꯁꯥꯕꯨꯗꯤ ꯑꯗꯣ ꯃꯥꯒꯤ ꯃꯥꯒꯤ ꯈꯨꯗꯣꯞꯁꯤꯗ ꯑꯩꯅ ꯂꯧꯕꯤꯔꯒꯦ ꯇꯧ ꯇꯧꯅꯤ
ꯂꯧꯔꯦꯗꯅ ꯑꯗꯨꯒꯅꯦ ꯐꯖꯅ ꯂꯥꯏꯗꯒ ꯈꯨꯔꯝꯃꯒ ꯈꯣꯠꯇꯅ ꯇꯧꯔꯒ ꯁꯤꯖꯜꯂꯣ
ꯍꯣꯏ ꯍꯥꯏꯌꯦ ꯑꯍꯥꯟꯕ ꯁꯤꯕ ꯃꯇꯝꯁꯦ ꯁꯨꯃꯥꯏ ꯍꯥꯏꯌꯦ ꯇꯨꯜꯂꯁꯤꯕꯣꯡꯗꯅꯦ ꯑꯩꯈꯣꯏꯒꯤ ꯎꯝ ꯀꯣꯟ ꯑꯃ ꯗ ꯁꯪꯒꯣꯝ ꯑꯩꯈꯣꯏꯒꯤ ꯎꯝ ꯁꯪꯒꯣꯝ ꯍꯥꯏꯔꯒ ꯁꯪꯒꯣꯝꯗꯨꯗ ꯂꯨꯞ ꯄꯣꯌꯦ ꯑꯗꯨꯒ ꯉꯁꯤꯗꯒꯤꯗꯤ ꯀꯩꯅꯣ ꯍꯥꯏꯗꯤ ꯗꯥꯎ ꯊꯨꯝ ꯌꯥ ꯅꯕ ꯃꯥꯥꯏ ꯀꯩꯅꯣꯗꯣ ꯍꯥꯞꯄꯤꯔꯣ ꯍꯥꯏꯔꯒ ꯇꯧꯔꯒ ꯍꯥꯏꯌꯨ
ꯎꯝ ꯎꯝ ꯎꯝ ꯎꯝ ꯃꯥꯅꯦ ꯃꯥꯅꯦ ꯃꯥꯅꯦ ꯑꯗꯨꯃꯥꯏ ꯇꯧꯗꯣꯏꯅꯦ
ꯎꯝ
ꯑꯗ ꯑꯩꯁꯨ ꯅꯍꯥꯟꯋꯥꯏ ꯌꯥꯝ ꯁꯤꯔꯝꯃꯦ ꯀꯩꯗꯧꯕ ꯇꯧꯗꯦ ꯅꯨꯡꯊꯤꯟ ꯉꯥꯏꯍꯥꯛ ꯀꯩꯅꯣ ꯇꯧꯔꯝꯃꯦ ꯆꯥ ꯅꯨꯡ ꯊꯛꯑꯝꯃꯦ ꯑꯗꯨꯒ ꯉꯥꯏꯍꯥꯛ ꯑꯩ ꯊꯕꯛ ꯈꯔ ꯇꯧꯔꯝꯃꯦ ꯅꯣꯡ ꯆꯨꯔꯛꯄꯅꯤ ꯅꯨꯃꯤꯠ ꯊꯨ ꯇꯥꯥꯁꯜꯂꯛꯑꯦ ꯑꯗꯣ ꯌꯥꯆꯡꯕꯒꯤ ꯀꯛꯀꯤꯡ ꯀꯩ ꯑꯣꯏ ꯁꯨꯝ ꯉꯁꯥꯏ ꯐꯝꯖꯜꯂꯨꯕꯒꯤ ꯈꯣꯠꯆꯜꯂꯨꯕꯒꯤ ꯆꯠ ꯁꯥꯟꯅꯔꯃꯤꯅꯤ ꯑꯗꯨꯅꯤ ꯅꯣꯡ ꯑꯃꯨꯛ ꯆꯨꯔ ꯅꯣꯡꯃꯨꯛ ꯆꯨꯔꯛꯀꯗ꯭ꯔꯥ ꯈꯪꯗꯦ ꯃꯪꯂꯤ ꯃꯪꯂꯤ ꯃꯪꯂꯤ ꯇꯧꯏ
ꯆꯨꯕꯅꯤꯌꯦ ꯑꯍꯤꯡ ꯑꯍꯤꯡ ꯅꯣꯡ ꯆꯨꯕ ꯌꯥꯏ ꯑꯍꯤꯡ ꯍꯥꯏꯔꯒ ꯉꯔꯥꯡ ꯑꯍꯤꯡ ꯅꯣꯡ ꯆꯨꯕ ꯆꯨꯕ ꯈꯪꯕ꯭ꯔ ꯅꯪ ꯑꯩꯗꯤ ꯑꯁꯦ ꯁꯨꯇꯥ ꯇ ꯑꯩꯗꯤ ꯈꯪꯗ꯭ꯔꯕꯗꯨꯝ ꯉꯔꯥꯡ ꯑꯍꯤꯡꯂꯥ ꯅꯍꯥꯟ ꯑꯍꯤꯡꯂ ꯅꯣꯡ ꯆꯨꯕ ꯈꯪꯗ꯭ꯔꯕ ꯑꯩꯗꯤ ꯑꯗꯨꯝ ꯇꯨꯝꯈ꯭ꯔꯦꯗꯅ ꯐꯖꯩ ꯍꯣ ꯍꯧꯒꯠꯂꯛꯄ ꯍꯦꯛꯇ ꯑꯩꯈꯣꯏ ꯁꯨꯃꯥꯡ ꯑꯩꯈꯣꯏꯒꯤ ꯀꯩꯅꯣꯗꯣ ꯆꯪꯕ
ꯎꯝ ꯑꯗꯨꯅꯤꯅꯦ ꯑꯩ ꯑꯩꯈꯣꯏꯁꯨ ꯉꯁꯤ ꯆꯨꯌꯦ ꯇꯥꯎꯋꯦ ꯄꯨꯔꯥ ꯀꯩꯅꯣ ꯃꯅꯤꯡꯒꯤꯁ ꯄꯨꯡꯂꯣꯏ ꯑꯩꯈꯣꯏꯗꯤ ꯗ꯭ꯔꯦꯟꯗꯣ ꯐꯖꯅ ꯀꯩꯅꯣ ꯇꯧꯔꯨꯔꯦꯕ ꯃꯅꯤꯡꯗꯨ ꯄꯤꯗꯕ ꯅ ꯌꯨꯝꯗꯣ ꯃꯈꯥ ꯅꯦꯝꯊꯔꯦ ꯑꯩꯈꯣꯏ ꯅꯪ ꯂꯥꯛꯄ ꯈꯪꯏꯗꯨ ꯅꯦ ꯀꯨꯠꯂꯕꯅꯦꯕ ꯑꯩꯈꯣꯏꯗꯨꯅ ꯀꯨꯠꯂꯕꯅꯦꯕ ꯌꯥꯝꯅ ꯊꯤꯅ ꯀꯨꯠꯂꯕꯅꯦꯕ ꯑꯩꯈꯣꯏꯅ ꯍꯥꯟꯅꯗꯤ ꯑꯩꯈꯣꯏꯅ ꯏꯇꯣꯡ ꯇꯣꯡꯉꯝꯃꯤꯅꯦꯕ ꯍꯧꯖꯤꯗꯤ ꯀꯣꯏ ꯅ ꯀꯨꯔꯀꯨꯂꯕꯅꯤꯅ ꯅꯣꯡ ꯇꯥꯏ ꯇ ꯑꯩꯈꯣꯏ ꯁꯨꯃꯥꯏꯅ ꯂꯣꯏ ꯊꯨꯝꯃꯦꯕ ꯈꯪꯕ꯭ꯔꯥ ꯑꯩꯈꯣꯏꯅ ꯗꯣꯁꯇꯥ ꯇꯧꯕꯒꯤ ꯐꯔꯤꯅꯦꯕ ꯈꯪꯕ꯭ꯔꯥ ꯈꯔꯕꯨꯗꯤ ꯑꯗꯣ ꯑꯩꯒꯤ ꯎꯄꯨꯗꯣ ꯄꯩꯁꯥꯗꯤ ꯆꯪꯗꯣꯏ ꯖꯤꯒꯁꯦ ꯑꯩꯅꯅꯦ ꯄꯥꯏꯔꯤꯅꯦ ꯀꯣ ꯑ ꯂꯤꯁꯤꯡ ꯑꯅꯤ ꯆꯅꯤꯄꯥꯜ ꯂꯤꯁꯤꯡ ꯑꯅꯤ ꯆꯅꯤ ꯅꯨꯄꯥꯅ ꯂꯨꯄꯥ ꯂꯤꯁꯤꯡ ꯄ꯭ꯂꯥꯏꯕꯣꯔꯠꯇꯨꯗ ꯂꯩꯕꯗꯨ ꯂꯨꯄꯥ ꯂꯤꯁꯤꯡ ꯃꯉꯥ ꯈꯜꯂ ꯍꯦꯟꯗꯣꯔꯦꯕꯀꯣ ꯑꯗꯨꯒ ꯃꯣꯏ ꯑ ꯑꯗꯨꯗꯒꯤ ꯀꯄꯠꯆꯥ ꯅꯨꯡꯄꯠꯆꯥ ꯀꯔꯤ ꯀꯩꯅꯣꯝ ꯍꯥꯏꯔꯤꯅꯦ ꯑꯗꯨꯒꯤ ꯗ꯭ꯔꯋꯥ ꯄꯥꯟꯗꯣꯏ ꯆꯤꯡꯁꯤꯟꯒꯦ ꯑꯗꯨ ꯑꯗꯨꯒꯨꯝꯕꯒꯤ ꯈꯔ ꯂꯩꯕ ꯂꯨꯄ ꯆꯅꯤ ꯆꯍꯨꯝ ꯆꯥꯝꯃꯉꯥꯃꯨꯛ ꯍꯥꯏꯔꯣ ꯑꯗꯩꯩꯗꯤ ꯃꯣꯏ ꯑꯗꯩ ꯂꯨꯄꯥ ꯂꯤꯁꯤꯡ ꯇꯔꯥ ꯃꯌꯥꯏꯗ ꯑꯗꯨꯝ ꯆꯪꯗꯨꯔꯦꯕ ꯑꯩ ꯈꯪꯕ ꯑꯃ ꯂꯩꯔꯦꯕ ꯑꯩꯅ ꯈꯜꯂꯨꯕꯅꯦ ꯎ ꯈꯨꯠꯁꯨꯃꯟꯅꯦ ꯄ꯭ꯂꯥꯏꯕꯣꯠꯅꯦ ꯅꯠꯇꯦ ꯅꯠꯇꯦ ꯂꯧꯔꯣꯏ ꯈꯨꯠꯁꯃꯟꯗ ꯂꯤꯁꯤꯡ ꯑꯍꯨꯝꯃꯨꯛ ꯃꯌꯥ ꯇꯥꯔꯛꯑꯁꯨ ꯑꯩ ꯍꯥꯏꯖꯦ ꯑꯗꯩ ꯇꯥꯊꯣꯛ ꯇꯥꯁꯤꯟ ꯇꯧꯁꯤꯅꯦ ꯍꯥꯏꯕꯅꯦꯕ ꯑꯗꯣ ꯌꯥꯝꯗ꯭ꯔꯣ ꯂꯤꯁꯤꯡ ꯑꯍꯨꯝ ꯋꯥꯠꯂꯧꯕ ꯍꯥꯏꯁꯦ ꯑꯗ ꯑꯩ ꯈꯔ ꯇꯥꯊꯣꯛ ꯇꯥꯁꯤꯟ ꯇꯧꯁꯤ ꯃꯣꯏ ꯏꯁꯀ꯭ꯋꯥꯔ ꯐꯤꯠꯇ ꯂꯧꯔꯗꯤ ꯀꯥꯏꯗꯒꯤ ꯌꯥꯝꯃꯟꯈ꯭ꯔꯦꯅ ꯑꯩꯅ ꯍꯥꯏꯔꯝꯕꯅꯦꯕ ꯑꯗꯣ ꯀꯩꯅꯣ ꯇꯧꯔꯒ ꯂꯤꯁꯤꯡ ꯇꯔꯥ ꯃꯌꯥꯗꯤ ꯆꯪꯗꯣꯔꯦ ꯑꯩ ꯈꯪꯉꯦꯕꯀꯣ ꯕꯣꯠꯇꯨꯕꯨꯗꯤ ꯐꯖꯩ ꯐꯖꯔꯅꯤ ꯐꯖꯔꯅꯦꯕꯀꯣ ꯐꯖꯔꯅꯤ ꯑꯗꯨ ꯑꯩꯅ ꯁꯨꯝ ꯇꯧꯔꯤꯉꯩꯗ ꯈꯤꯪꯁ ꯁꯥꯟꯅꯥꯝꯕ ꯇꯧꯅꯤꯡꯕ ꯍꯥꯏꯇꯥꯔꯦꯅꯦ ꯑꯗ ꯏꯁꯥꯗꯣ ꯀꯩꯅꯣ ꯇꯧꯕꯅꯤꯅ ꯑꯗꯣ ꯖꯒꯥꯗꯣ ꯃꯣꯏꯅ ꯃꯣꯏꯅ ꯍꯥꯏꯅ ꯌꯨꯝꯗ ꯂꯥꯛꯑꯒ ꯑꯩꯅ ꯌꯨꯝꯗ ꯂꯥꯛꯑ ꯇꯧꯗꯣꯏꯔ ꯍꯪꯕ ꯃꯣꯏꯁꯦ ꯑꯍꯥꯟꯕꯗ ꯍꯪꯉꯤꯦ ꯌꯨꯝ ꯂꯥꯛꯑ ꯇꯧꯔ ꯐꯗꯣꯏꯔꯅꯦ ꯈꯣꯠꯇꯣꯏꯔꯥ ꯃꯣꯏꯅꯣꯟꯁꯦ
ꯅꯣꯏ ꯃꯅꯥꯛ ꯅꯛꯄ꯭ꯔꯣ
ꯅꯛꯑꯦ ꯁꯤ ꯑꯩꯈꯣꯏꯒꯤ ꯅꯥꯏ ꯂꯩꯕꯗꯣ ꯈꯪꯕ꯭ꯔꯥ
ꯅꯣꯏ ꯄꯥꯟꯊꯣꯏꯕꯤꯒ ꯂꯥꯛꯄꯗꯣ
ꯑꯥ ꯑꯥ ꯑꯥ ꯂꯥꯛꯄꯗꯣꯄꯥꯊꯣꯏꯕꯤ ꯂꯥꯛꯄ ꯅꯠꯇꯦꯌꯦ ꯃꯅꯤꯡꯗ ꯑꯩꯈꯣꯏ ꯎꯃꯪ ꯂꯥꯏ ꯑꯃ ꯂꯩꯕꯗꯣ ꯄꯨꯔꯤ ꯄꯨꯔꯥꯕ ꯑ ꯑꯩꯈꯣꯏ ꯅꯣꯏꯗꯤ ꯀꯝꯄꯥꯟ ꯊꯣꯡ ꯑꯆꯧꯕꯗꯣ ꯍꯥꯏꯊꯔꯛꯅꯤꯗꯅ
ꯑꯥ ꯑꯣ ꯍꯥꯏꯗꯔꯒ ꯀꯩꯅꯣ ꯂꯥꯏ ꯍꯔꯥꯎꯕꯒꯨꯝꯕ ꯑꯃ ꯂꯩꯕ ꯀꯨꯖ꯭ꯔꯣ
ꯑꯥ ꯑꯥ ꯑꯥ ꯑꯥ ꯍꯥꯏꯗꯔ ꯂꯥꯏ ꯍꯔꯥꯎꯕ ꯑꯃ ꯂꯩꯕ ꯎꯃꯪ ꯂꯥꯇꯥꯗ ꯀ ꯑꯗꯨ ꯋꯥꯝ ꯂꯩꯕꯗꯣ ꯑꯥ ꯑꯥ ꯑꯥ ꯑꯗꯨ ꯑꯏ ꯑꯏꯗꯒꯤ ꯈꯤꯇꯪ ꯈꯤꯇꯪ ꯊꯀꯠꯂ ꯍꯥꯏ ꯍꯥꯏꯒꯠꯂꯛꯒ ꯑꯩ ꯈꯨꯣꯏꯔꯣꯝꯗ ꯍꯥꯏꯒꯠꯂꯛꯑꯒ ꯂꯩꯔꯦꯕ ꯎꯁꯪꯗꯣ ꯑꯗ ꯎꯁꯪꯗꯨꯒꯤ ꯃꯄꯨꯗꯣ ꯅꯥꯗꯅ ꯃꯉꯛ ꯁꯝ ꯅꯥꯏ ꯈꯣꯠꯂꯦꯅ ꯇꯧꯗꯦꯅ ꯑꯣꯄꯔꯦꯁꯟ ꯇꯧꯗ ꯈꯣꯠꯠꯇꯅ ꯂꯩꯕꯗ ꯃꯣꯏꯒꯤ ꯊꯕꯛ ꯁꯨꯕ ꯑꯉꯥꯡꯁꯤꯡ ꯍꯥꯏ ꯇꯔꯦꯅꯦ ꯑꯗꯨꯗ ꯗꯗꯥ ꯁ ꯎꯄꯨꯗꯨꯁꯨ ꯈꯔꯣꯏ ꯂꯣꯏ ꯈꯪꯅꯩꯌꯦꯕ ꯑꯗꯣ ꯋꯥꯔꯤ ꯁꯥꯟꯅꯕ ꯉꯝꯗ꯭ꯔꯦꯕ ꯃꯥꯗꯣ ꯐꯣꯟ ꯑꯩꯈꯣꯏ ꯆ ꯂꯩꯕꯤ ꯔꯦ ꯈꯅ ꯁꯥꯟꯅꯤꯌꯥ
ꯎꯝ
ꯃꯇꯨꯗꯨꯗ ꯑꯉꯥꯡꯁꯦ ꯁꯨꯔꯗꯨꯒ ꯇꯧꯔꯒ ꯑꯗ ꯑꯩꯈꯣꯏꯆꯦꯒꯤ ꯑꯉꯥꯡ ꯃꯆꯥ ꯑꯩꯈꯣꯏꯆꯦꯒꯤꯅꯦ ꯤ ꯕꯤꯒꯤ ꯇꯦꯕꯜ ꯃꯆꯥꯥ ꯈꯛꯆꯜꯍꯜꯂꯦꯕꯀꯣ
ꯎꯝ
ꯆꯥꯗ ꯂꯨꯄꯥ ꯂꯤꯁꯤꯡ ꯑꯍꯨꯝ ꯆꯥꯝꯃꯉꯥ ꯂꯧꯋꯦ ꯍꯥꯏꯕ
ꯂꯥꯏꯛ ꯄꯥꯄꯒꯤ
ꯑꯥ ꯂꯥꯏ ꯄꯥꯕꯒꯤ ꯗꯦꯛꯁ ꯃꯆꯥ ꯇꯦꯕꯜ ꯃꯆꯥ ꯑꯃ ꯑꯗꯨꯒ ꯃꯈꯥꯗ ꯑꯩꯈꯣꯏ ꯏꯔꯦꯛ ꯃꯆꯥ ꯈꯛ ꯍꯥꯞꯄꯤꯔ ꯀꯌꯥꯝ ꯌꯥꯎꯗꯦꯍꯦ ꯏꯆꯝ ꯆꯝꯕꯅꯦ ꯑꯥ ꯏꯆꯝ ꯆꯝꯕꯗꯨꯗ ꯂꯨꯄꯥ ꯂꯤꯁꯤꯡ ꯑꯍꯨꯝ ꯆꯧꯉꯥ ꯂꯧꯔꯦ ꯑꯗ ꯃꯣꯏꯗꯤ ꯎ ꯎꯗꯒꯤ ꯈꯨꯠꯁꯨꯃꯟꯗꯤ ꯆꯥꯎꯋꯦ ꯍꯥꯏꯌꯦꯕ
ꯎꯝ
ꯍꯥꯏꯗꯤ ꯅꯥꯟꯕ ꯈꯣꯠꯄ ꯑꯃ ꯑꯃ ꯇꯧꯕ ꯌꯥꯎꯋꯤꯗꯅ ꯔꯝꯗ ꯀꯩ ꯆꯥꯕ ꯈꯣꯠꯄ ꯇꯧꯗꯣꯏ ꯃꯤꯅ ꯑꯗꯨꯗꯤ ꯈꯨꯠꯁꯨꯃꯟ ꯆꯥꯎꯅꯤ ꯑꯩ ꯍꯧꯖꯤꯛꯀꯤꯁꯤꯗꯤ ꯃꯣꯏꯅ ꯏꯆꯝ ꯆꯝꯅ ꯑꯩꯒꯤꯗꯤ ꯀꯔꯤꯝꯇ ꯏꯠꯀꯗꯕ ꯌꯥꯎꯗ꯭ꯔꯦ ꯅꯥꯟꯒꯗꯕ ꯌꯥꯎꯗ꯭ꯔꯦ ꯃꯣꯏꯅ ꯈꯛ ꯅꯥꯠ ꯁꯥ ꯑꯣꯂꯒ ꯀꯛꯑꯒ ꯑꯥ ꯌꯣꯄꯤ ꯊꯥꯖꯤꯟꯕ ꯑꯗꯨ ꯈꯛꯇꯅꯦ ꯍꯥꯏꯕ ꯑꯗꯨꯗ ꯃꯣꯏ ꯈꯨꯠꯁꯨꯃꯟꯁꯨ ꯌꯥꯝ ꯑꯩꯅ ꯑꯗ ꯃꯣꯏ ꯂꯩꯔꯕꯒꯤ ꯕꯣꯜ ꯄꯨꯔꯛ ꯂꯣꯏꯕꯒꯤ ꯆꯤꯡꯉꯛꯄꯒꯤ ꯚꯔꯥ ꯂꯨꯄꯥ ꯆꯅꯤ ꯆꯍꯨꯝ ꯍꯥꯥ ꯕꯖꯥꯔꯗ ꯄꯨꯔꯛꯑꯦ ꯈꯜꯂꯣ ꯑꯗꯨꯃ ꯉꯥꯏꯔꯦꯕ ꯑꯗꯨꯅꯤꯗ ꯑꯩ ꯍꯥꯏꯖꯦ ꯄꯣꯠꯇꯨꯗꯤ ꯑꯩꯅ ꯂꯧꯖꯕꯒꯤ ꯃꯃꯜ ꯑꯇꯥꯡꯕ ꯄꯥꯝꯖꯕꯒꯤ ꯇꯧꯖꯕꯅꯤꯗꯅ
ꯎꯝ
ꯈꯪꯗꯦ ꯄꯩꯁꯥꯒꯤ ꯄꯩꯁꯥꯒꯤ ꯊꯕꯛ ꯉꯥꯛꯇꯅꯤ ꯢꯕꯦꯝꯃ
ꯆꯪꯕꯅꯤ ꯆꯪꯕꯅꯤ ꯍꯦꯛꯇ ꯌꯥꯗꯅ ꯊꯕꯛ ꯑꯃ ꯇꯧꯔꯨꯔꯗꯤ ꯄꯩꯁꯥ ꯑꯗꯨꯝ ꯆꯪꯕꯅꯤ ꯀꯩꯅꯣ ꯀꯔꯤ ꯑꯩꯁꯦ ꯍꯌꯦꯡ ꯆꯠꯕꯁꯦ ꯑꯩꯅ ꯃꯨꯀꯥꯁꯨ ꯑꯗꯨꯝ ꯁꯦꯠꯂꯒꯦ ꯇꯧꯅꯤ ꯃꯨꯀꯥꯁꯨ ꯑꯗꯨꯝ ꯁꯦꯠ ꯆꯠ ꯌꯥꯅꯤꯅ
ꯃꯨꯀꯥ
ꯃꯨꯀꯥ ꯁꯨꯠ ꯑꯩꯈꯣꯏꯒꯤ ꯎꯝ ꯐꯤ ꯃꯔꯥꯀ ꯇꯥꯏꯗꯕꯤꯗꯣ
ꯌꯥꯏꯌꯦ ꯌꯥꯏꯌꯦ ꯀꯩꯁꯨ ꯀꯥꯏꯗꯌꯦ ꯅꯪ ꯑꯗꯣ ꯅꯪꯅ ꯁꯨꯝ ꯃꯧ ꯑꯣꯏꯔꯒꯁꯨꯅꯨ ꯅꯨꯡꯉꯥꯏꯖꯗꯦ ꯍꯥꯏꯔꯒꯁꯨ ꯃꯄꯥꯟ ꯅꯥꯏꯕ ꯃꯧꯅꯤ ꯃꯥꯟ ꯅꯥꯏꯕꯒꯨꯝꯕ ꯁꯦꯠ ꯂꯁꯨ ꯀꯩꯁꯨ ꯀꯥꯏꯕ ꯂꯩꯇꯦ ꯍꯣꯏ ꯁꯥꯗꯤ ꯁꯥꯕꯩ ꯍꯥꯏꯔꯣ ꯑꯩꯈꯣꯏꯗꯤ ꯅꯪ ꯑꯦ ꯑꯄꯥꯕꯗꯨꯅꯗꯤ ꯐꯩꯌꯦ ꯑ ꯁꯨꯠꯇꯣ
ꯁꯨꯠ ꯑꯃ ꯁꯦꯠꯂ ꯆꯠꯂꯒꯦꯁꯦ
ꯐꯅꯦꯠꯀ ꯏꯕꯦꯝꯃ ꯑꯩꯗꯤ ꯃꯌꯦꯛ ꯅꯥꯏꯕꯒ ꯁꯥꯡꯕꯒ ꯉꯝꯖꯔꯔꯣꯏ
ꯐꯅꯦꯛ ꯅꯥꯏꯕ ꯁꯦꯠꯄ ꯅꯪ ꯅꯪ ꯄꯤꯛꯄ ꯅꯪ ꯗꯤꯂꯥꯏꯔꯗꯅ ꯑꯆꯧꯕ ꯑꯩꯈꯣꯏꯐꯥꯎꯗ ꯂꯨꯝꯃꯤ ꯁꯦꯠꯅꯤꯡꯗꯦ ꯍꯥꯏꯕ
ꯑꯗꯨꯅꯦ ꯑꯩꯗꯤ ꯐꯅꯦꯛꯀꯁꯦ ꯁꯥꯕ ꯀꯥꯟꯗ ꯑꯩꯈꯣꯏꯗꯤ ꯈ꯭ꯋꯥꯡ ꯃꯁꯤꯡ ꯄꯤꯁꯛ ꯄꯤꯛꯅꯒ ꯁꯥꯔꯕꯅꯦ ꯑꯩꯈꯣꯏ ꯁꯤꯒꯤꯒꯤ ꯑꯣꯏꯗꯤ ꯇꯣꯒꯥ ꯐꯅꯦꯛ ꯃꯥꯜꯂꯤ ꯅꯪ ꯎꯗꯨꯃꯛ ꯀꯨꯝꯊꯣꯛꯀꯅꯤ ꯅꯪ ꯅꯣꯏꯅꯒ ꯁꯦꯠ ꯍꯣꯏꯅꯦ ꯑꯩꯈꯣꯏꯗꯤ ꯁꯤꯡꯉꯨ ꯁꯤꯡꯉꯨ ꯑꯩꯈꯣꯏ ꯆꯦ ꯁꯥꯏꯌꯦꯕ ꯄꯤꯛ ꯁꯛ ꯄꯤꯛꯑꯕ ꯈ꯭ꯋꯥꯡ ꯁꯦꯠꯄꯩꯗꯤ ꯌꯥ ꯐꯨꯗꯣꯟ ꯁꯤꯒꯠꯄꯩꯗꯤ ꯌꯥꯔꯣꯏ ꯃꯥꯏ ꯁꯥꯖꯔꯤꯅꯤꯗꯅ ꯆꯥꯔꯤꯅꯤ ꯀꯩꯅꯣ ꯃꯥꯏ ꯊꯖꯔꯤꯅꯤ ꯀꯩꯅꯣ ꯑꯗ ꯅꯣꯏꯗꯤ ꯕꯨ ꯁꯤꯔꯅꯤ ꯍꯥꯏꯕ ꯑꯗꯣ ꯇꯦꯛꯅꯣꯂꯣꯁꯨꯨ ꯂꯩꯥꯏꯗꯤ ꯃꯤ ꯁꯛ ꯍꯅꯦꯛ ꯃꯥꯂꯦ ꯍꯥꯏꯂ
ꯃꯥꯅꯦ ꯃꯥꯅꯦ ꯄ ꯃꯨꯜꯂꯁꯤ ꯐꯤ ꯍꯥꯏꯤ ꯑꯩꯈꯣꯏ ꯃꯧꯒꯤꯗꯤ ꯆꯥꯎꯔꯤꯈꯩꯗꯤ ꯐꯕꯅꯤ ꯐꯤ
ꯑꯣ ꯃꯥꯏꯁꯤꯗꯤ ꯐꯅꯦꯛꯇꯣ ꯐꯤ ꯆꯤꯡꯕ ꯌꯥꯔꯣꯏ
ꯀꯩꯅꯣꯗꯨꯔꯕ ꯐꯤꯒꯦꯞꯄꯅꯦ ꯀꯩꯀꯥꯁꯦ
ꯍꯣꯏ ꯑꯗꯨꯝꯕ ꯐꯤꯒꯦꯕꯨꯗꯤ ꯅꯠꯇꯦ ꯑꯩꯈꯣꯏꯒꯤ ꯑ ꯖꯦꯔꯣꯗ ꯐꯤꯒꯦ ꯐꯦꯟꯕꯤ ꯍꯥꯏꯕ꯭ꯔꯥ ꯃꯨꯛꯀꯥꯞ ꯐꯦꯟꯕꯤꯕ꯭ꯔꯥ ꯑꯃ ꯂꯩ ꯃꯥꯜꯂꯦ ꯑꯗꯨꯒꯨꯝꯕꯗ ꯑꯥ ꯑꯥ ꯑꯗꯨꯝꯕꯗ ꯃꯥꯒꯤ ꯗꯨꯀꯥꯟꯅ ꯐꯦꯜꯍꯜꯂꯒ ꯁꯥꯕ ꯃꯁꯥꯒꯤ ꯑꯗ ꯄꯩꯁꯥ ꯄꯤꯛꯑꯦꯕ ꯑꯩꯈꯣꯏꯒꯤ ꯀꯔꯤ ꯃꯣꯔꯀꯥ ꯃꯆꯨ ꯅꯠꯇꯦ ꯀꯔꯤꯅꯣꯝ ꯍꯥꯏꯔꯤꯅꯦ ꯌꯥꯝꯩ ꯃꯩꯔꯤ ꯃꯆꯨ ꯍꯥꯏꯕ ꯀꯔꯤꯅꯣꯝ ꯍꯥꯏ ꯃꯆ ꯁꯨꯗꯨ ꯀꯥꯎꯈ꯭ꯔꯦ ꯑꯩꯁꯨ ꯑꯉꯥꯡꯕ ꯄꯣꯠꯅꯤ ꯍꯥꯏꯕ ꯑꯗꯨꯣ ꯐꯗꯤ ꯐꯖꯕꯗꯣ ꯍꯣ ꯍꯣꯏ ꯍꯣꯏ ꯍꯣꯏ ꯍꯣꯏ ꯀꯨꯝꯃ ꯀꯨꯝꯃ ꯀꯨꯝ ꯅꯪꯅ ꯍꯥꯏꯔꯛꯑꯒ ꯐꯪꯉꯤ
ꯎꯝ ꯐꯖꯕꯅꯤ ꯃꯈꯣꯡꯗꯨ ꯑꯗꯨꯝ ꯃꯥꯗꯤ ꯑꯗꯨꯝ ꯍꯌꯦꯡꯋꯥꯏꯐꯥꯎ ꯑꯗꯨꯝ ꯆꯟꯅꯅꯕꯅꯦ ꯃꯈꯀꯣꯡ ꯍꯥꯏꯕ ꯃꯆꯨꯁꯦ ꯆꯥꯅꯩꯌꯦꯕ ꯑꯗꯨꯝ ꯑꯃꯗ ꯁꯦꯠꯂꯒ ꯐꯤ ꯑꯃꯒ ꯄꯥꯁꯨ ꯑꯃ ꯄꯥꯁꯨ ꯑꯃ ꯀꯌꯥꯗ ꯇꯅꯥꯕꯟ
ꯎꯝ ꯅꯪꯗꯤ ꯅꯪ ꯀꯩ ꯃꯆꯨꯅꯣ ꯁꯦꯠꯇꯣꯏꯗꯨꯕꯣ
ꯍꯣꯏ ꯄꯤꯡ ꯀꯂꯔ ꯑꯃ ꯂꯩꯌꯦ ꯑꯩꯒꯤ
ꯑꯅꯧꯕ ꯂꯩꯔꯤꯔꯣ
ꯀꯩꯗꯦꯗ ꯑꯩꯈꯣꯏ ꯃꯣꯇꯤꯗꯒꯤ ꯄꯣꯔꯛꯄꯅꯤ ꯑꯩ ꯑꯅꯧꯕꯒ ꯂꯩ ꯉꯝꯗꯦ ꯀꯨꯏꯔ ꯄꯣꯔꯛꯄꯗ ꯀꯨꯏꯔꯗ ꯉꯍ ꯑꯃꯨꯛ ꯄꯨꯔꯥ ꯑꯗꯨꯝ ꯆꯠꯄꯩ ꯂꯧꯕꯗꯒꯤꯩ ꯑꯗꯨꯝ ꯄꯤꯗ꯭ꯔꯤꯕ ꯑꯩꯅ ꯃꯥꯗꯤ ꯆꯠꯁꯨ ꯌꯥꯝ ꯆꯠꯊꯣꯛꯇꯦ ꯃꯨꯗꯦꯅ ꯈꯔ ꯆꯠꯊ ꯑꯩꯉꯣꯟꯗ ꯃꯇꯝ ꯈꯔ ꯊꯝꯒꯦꯅ ꯍꯦꯛ ꯊꯝꯕ
ꯑꯥ ꯃꯣꯏ ꯇꯣꯂꯣꯞ ꯆꯥꯕꯅ ꯃꯈꯠꯇ ꯁꯦꯟ ꯊꯣꯛꯣꯛꯄꯅꯤꯅ ꯂꯩ ꯗ꯭ꯔꯣꯝ ꯗ꯭ꯔꯣꯝ ꯂꯩ ꯌꯥꯏꯗꯣ
ꯃꯨꯀꯥ ꯁꯠ ꯃꯌꯦꯛꯁꯤꯡꯗꯣ ꯑꯗ ꯍꯦꯟꯅ ꯑꯩꯗꯤ ꯀꯩꯝ ꯂꯩꯗꯦꯕ ꯑꯇꯣꯞꯄ ꯑꯗꯣ ꯑꯩꯒꯤ ꯍꯥꯄꯛꯄꯁꯤꯡꯗꯨꯗꯤ ꯑꯣꯜ ꯏꯁꯇꯣꯛ ꯑꯣꯏꯁꯜꯂꯦ ꯍꯧꯖꯤꯛ ꯃꯇꯝꯗꯗꯤ
ꯎꯝ ꯃꯥꯅꯤꯅꯦ
ꯋꯥꯏ ꯋꯥꯏ ꯈꯔ ꯁꯦꯠꯈ꯭ꯔꯗꯤ ꯑꯔꯩ ꯑꯔꯩꯕ
ꯑꯣ ꯐꯔꯦꯁꯦ ꯅꯪ ꯑꯩ ꯑꯃ ꯑꯃꯨꯛ ꯊꯝꯒꯦ ꯑꯗꯨꯒ ꯑꯃ ꯑꯃꯨꯛ ꯇꯧꯔꯛꯀꯦꯀꯣ ꯉꯥꯛꯇꯪ ꯂꯩꯔꯒ ꯑꯥ ꯑꯥ ꯑꯥ ꯑꯥ ꯇꯝꯃꯤꯅ ꯎꯝ
ꯊꯝꯃꯣ